ꯍꯜꯂꯣ ꯇꯥꯔꯕꯣ
ꯇꯔꯦ ꯇꯥꯔꯦ
ꯇꯥꯅꯗꯕꯤ ꯃꯊꯟ ꯀꯛꯈ꯭ꯔꯤꯅꯤꯅꯦ
ꯍꯜꯂꯣ
ꯇꯥꯔꯕꯣ
ꯇꯥꯕ꯭ꯔꯣ
ꯇꯥꯏ ꯑꯩ ꯇꯥꯢ ꯑꯩꯕꯨꯗꯤ ꯇꯥꯏꯌꯦ
ꯅꯦꯠꯋꯥꯛ ꯅꯨꯡꯉꯥꯏ
ꯇꯥꯗ꯭ꯔꯕꯣ
ꯗ꯭ꯔꯕꯣ ꯇꯥꯔꯦ ꯇꯥꯔꯦ
ꯇꯥ ꯈꯣꯟꯖꯦꯜꯅꯦ ꯇꯥꯟꯅꯗꯕꯤ ꯃꯊꯟꯇ ꯀꯛꯈ꯭ꯔꯤꯕ
ꯎꯝ ꯅꯦꯠꯋꯥ꯭ꯔꯛꯀꯤ ꯑꯣꯏꯖꯥꯠꯂꯣ
ꯈꯪ ꯅꯠꯇꯦ ꯑꯃꯨꯛ ꯑꯃꯨꯛ ꯇꯥꯗꯕ ꯌꯥꯎꯕꯅꯦ ꯉꯔꯥꯡꯁꯨ ꯑꯗꯨꯝ ꯇꯥꯅꯗꯦ
ꯎꯝ
ꯃꯣꯏꯒꯤ ꯃꯣꯏꯒꯤ ꯃꯅꯨꯡꯗ ꯑꯣꯏꯕ ꯖꯥꯠꯅꯤꯗ
ꯎꯝ
ꯑꯗꯨ ꯍꯧꯖꯤꯛ ꯍꯧꯖꯤꯛꯀꯤꯗꯣ ꯕꯦꯡꯀꯤꯗꯣ ꯅꯪ ꯊꯥꯖꯤꯟꯒꯦ ꯍꯥꯏꯔꯥꯕ?
ꯉꯝꯃꯣꯏꯌꯦ ꯉꯝꯃꯣꯏꯌꯦ ꯍꯥꯏꯕꯗꯤꯅꯦ ꯑꯍꯥꯟꯕ ꯊꯥꯕ ꯈꯟꯗꯧꯁꯨ ꯂꯩꯇꯦ ꯃꯇꯝꯁꯨ ꯆꯪꯅꯤꯗꯅ ꯑꯗꯩ ꯄꯩꯁꯥꯁꯨ ꯆꯥꯎꯋꯦ ꯑꯦꯁ ꯑꯦꯁ ꯁꯤꯒꯤ ꯕꯨꯗꯤ ꯊꯥꯖꯤꯜꯂꯁꯨ ꯌꯥꯏꯌꯦ꯫
ꯑꯦꯁ ꯑꯦꯁ ꯁꯤꯒꯤꯁꯦ ꯊꯥꯖꯜꯂꯁꯨ ꯌꯥꯏ ꯑꯦꯁ ꯑꯦꯁ ꯁꯤꯒꯤꯁꯦ ꯑꯥ
ꯃꯥꯥꯛꯇꯣ
ꯑꯥ
ꯁꯕꯖꯦꯛꯅ ꯀꯩ ꯀꯩꯅꯣ ꯀꯃꯥꯏ ꯀꯃꯥꯏ ꯇꯧꯕꯅꯣ?
ꯁꯕꯖꯦꯛꯁꯦ ꯑꯩꯈꯣꯏꯒꯤ ꯀꯩꯅꯣꯗꯣ ꯑ ꯑꯦꯝ ꯌꯨꯗ ꯑꯦꯟꯇ꯭ꯔꯥꯟꯁ ꯊꯥꯕꯗꯣ ꯑꯗꯨꯏ ꯇꯥꯏꯞꯅꯦ꯫ ꯃꯦꯠꯁ ꯌꯥꯎꯔꯅꯤ ꯏꯪꯂꯤꯁ ꯔꯤꯖꯅꯤꯡ ꯖꯤ ꯑꯦꯁꯀ꯫ ꯖꯤ ꯀꯦꯁꯤꯒ ꯌꯥꯎꯔꯛꯇꯣꯏꯅꯦꯕ ꯀꯩꯅꯣꯗꯗꯤ ꯑꯦꯁ ꯑꯦꯁ ꯁꯤꯒꯤꯗꯗꯤ꯫
ꯎꯝ
ꯕꯦꯡꯀꯤꯡꯒꯤꯅ ꯑꯃꯨꯛ
ꯍꯥꯥ
ꯀꯔꯦꯟ ꯑꯦꯐꯦꯌꯔꯁ ꯀꯩꯀꯥꯁꯨ ꯑꯗꯨꯝ ꯌꯥꯎꯔꯝꯅꯤꯕ꯫
ꯀꯔꯦꯟ ꯑꯦꯐꯤꯌꯔꯁꯇꯨꯅꯦ ꯖꯤ ꯑꯦꯁ ꯍꯥꯏꯁꯦ ꯑꯁꯤꯗ ꯕꯦꯡꯀꯤꯡꯒꯤꯅ ꯑꯃꯨꯛ ꯀꯔꯦꯟ ꯑꯦꯐꯤꯌꯔꯁꯦ ꯑꯍꯥꯟꯕꯒꯤ ꯄ꯭ꯔꯤꯂꯤꯝꯁꯇ ꯌꯥꯎꯔꯣꯏꯗꯨꯏꯕ꯫
ꯑꯣ ꯑꯣ ꯅꯪ ꯅꯍꯥꯟꯃꯨꯛ ꯈꯟꯕꯗꯨꯅ ꯄ꯭ꯔꯤꯂꯤꯝꯁ ꯅꯠꯇ꯭ꯔꯣ?
ꯄ꯭ꯔꯤꯂꯤꯝꯁꯅꯦ꯫
ꯎꯝ
ꯃꯦꯟꯁꯀꯤ ꯄ꯭ꯔꯤꯄꯦꯔꯦꯁꯟꯗꯤ ꯇꯧꯗ꯭ꯔꯝꯅꯤꯅ ꯃꯦꯟꯁꯇ ꯂꯩꯍꯧꯕ ꯍꯥꯏꯗꯨꯅꯤꯅꯦ꯫
ꯅꯪ ꯅꯍꯥꯃꯨꯛꯀꯤꯗꯣ ꯄ꯭ꯔꯤꯄꯦꯔ ꯇꯧꯗꯕ꯭ꯔꯣ?
ꯑꯁ ꯇꯧꯗꯦ꯫
ꯇꯧꯔꯞ
ꯇꯧꯗꯕꯤ ꯊꯥꯏꯅꯤ ꯍꯞꯇꯥ ꯍꯞꯇꯥ ꯑꯃꯈꯛꯇꯪ ꯍꯞ ꯇꯥ ꯑꯃꯈꯛꯇꯪ ꯌꯦꯡꯉ ꯊꯥꯏꯅꯦ ꯑꯩꯅ ꯊꯥꯔꯤꯗꯣ꯫
ꯀꯩꯅꯣꯗꯤ ꯑꯃ ꯑꯃꯗꯨꯁꯨ ꯄ꯭ꯔꯤꯂꯤꯝꯁ ꯈꯟꯒꯤꯗꯕ꯭ꯔꯥ?
ꯈꯟꯒꯤꯗꯦ
ꯎꯝ ꯎꯝ ꯄ꯭ꯔꯤꯂꯤꯝꯁ ꯈꯜꯂꯒ ꯃꯦꯟꯁ ꯈꯟꯗꯦ ꯍꯥꯏꯕ ꯅꯠꯇ꯭ꯔꯣ?
ꯀꯅꯥꯕꯣ?
ꯀꯩꯅꯣꯗꯣ
ꯁꯤ ꯁꯤꯔꯣ ꯑꯩꯒ ꯂꯩꯃꯤꯟꯅꯩꯁꯤꯔꯣ?
ꯅꯠꯇꯦ ꯑꯃ ꯑꯩ ꯂꯥꯛꯑꯀꯥꯟ ꯍꯣꯡꯒꯤꯕꯗꯣ꯫
ꯑꯣ ꯑꯥ ꯃꯥꯁꯨ ꯄ꯭ꯔꯤꯂꯤꯝꯁ ꯈꯜꯂꯦ ꯃꯦꯟꯁꯇꯗꯤ ꯑꯩꯉꯣꯟꯗꯩꯕꯨ ꯍꯦꯟꯅ ꯋꯥꯠꯂꯦꯗ ꯃꯥꯗꯤ ꯂꯥꯏꯔꯤꯛꯁꯨ ꯂꯥꯏꯔꯤꯛꯁꯨ ꯑꯗꯨꯝ ꯄꯥꯔꯤꯅꯦ꯫ ꯐꯃꯨꯡꯁꯤꯗꯅꯦ ꯃꯤꯅꯤ ꯇꯦꯕꯜꯁꯤꯃ ꯊꯥꯡ ꯊꯥꯡꯀꯠꯂꯒ ꯂꯥꯏꯔꯤꯛꯁꯦ ꯍꯥꯡ ꯇꯣꯛꯑꯒ ꯑꯗꯨꯝ ꯊꯝꯃꯦꯕ ꯐꯖꯅ ꯄꯥꯕꯅꯦ
ꯗꯥꯎ ꯂꯩꯇ ꯇꯧꯔꯤꯅꯤ ꯗꯥꯎꯗꯁꯨ ꯆꯠꯂꯦꯕ ꯆꯠꯇ꯭ꯔꯦ ꯏꯕꯦꯝꯃꯥ ꯕꯪ ꯆꯨꯔ ꯂꯩꯌꯦ ꯀꯥ ꯃꯅꯨꯡꯁꯤꯗ
ꯈꯔ ꯈꯔ ꯆꯠꯊꯣꯛꯎꯅꯦ ꯋꯥꯛꯀꯤꯡꯒ ꯆꯠꯇꯅ
ꯍꯅꯤꯡꯉꯥꯏ ꯃꯤꯁꯨ ꯂꯩꯇꯦ ꯄꯨꯕꯤꯅꯝ ꯃꯤꯁꯨ ꯂꯩꯇꯦ ꯎꯨꯏꯁ
ꯍꯨꯝ ꯂꯝ ꯐꯖ ꯐꯖꯕ ꯌꯥꯝ ꯊꯣꯛꯑꯝꯅꯦ
ꯑꯩꯒꯤꯗꯤ ꯏꯕꯦꯝꯃ ꯏꯕꯥꯅꯤꯅ ꯌꯥꯝ ꯃꯃꯤꯡ ꯄꯟꯕꯁꯦ ꯅꯨꯡꯉꯥꯏꯇ꯭ꯔꯦ ꯐꯣꯟꯗ ꯌꯥꯝ ꯇꯥꯗ꯭ꯔꯥ ꯔꯤꯗꯤꯡꯒꯤꯗꯣ ꯔꯤꯗꯤꯡꯒꯤꯗꯣ
ꯍꯥꯥ
ꯃꯃꯤꯡ ꯄꯟꯕꯁꯦ ꯅꯨꯡꯉꯥꯏꯇ꯭ꯔꯦꯕ ꯑꯩꯁꯦ ꯏꯕꯥꯅꯤ ꯐꯣꯟꯗ ꯇꯥꯕꯗꯣ ꯔꯤꯗꯤꯡ ꯇꯥꯕꯗꯣ
ꯑꯥ
ꯍꯤꯍꯤꯍꯤ ꯑꯥ ꯑꯗꯨ ꯑꯗꯨꯒꯤꯗꯨꯗ ꯃꯥꯅ ꯍꯥꯏꯔꯛꯄꯗꯅꯦ ꯑꯩꯗꯤ ꯁꯤꯒꯤ ꯇꯣꯛꯈꯤꯕꯗꯣ ꯄꯣꯔꯣꯃꯄꯥꯒꯤ ꯇꯣꯛꯈꯤꯕꯁꯦ ꯀꯩꯅꯣꯐꯧ ꯑꯩꯅ ꯇꯥꯈꯤꯕꯗ ꯑꯗꯣ ꯅꯪ ꯂꯩꯔꯤꯀꯥꯟꯗꯅꯦꯅ ꯇꯥꯃꯤꯟꯅꯔꯤꯗꯣ ꯅꯪ ꯀꯔꯝ ꯀꯥꯟꯗꯅꯣ ꯌꯨꯝ ꯍꯟꯒꯤꯗꯣ
ꯗꯤꯁꯦꯝꯕꯔ ꯑꯥ
ꯇꯥꯔꯤꯗꯨꯅ ꯑꯣꯛꯇꯣꯕꯔ ꯅꯕꯦꯝꯕꯔ ꯑꯗꯨꯋꯥꯏꯗ ꯑꯣꯛꯇꯣꯕꯔ ꯅꯕꯦꯝꯕꯔ ꯑꯗꯨꯗꯥꯏꯗ ꯑꯣꯏꯔꯝꯒꯅꯤꯕ ꯇꯥꯔꯤꯗꯣ
ꯎꯝ
ꯑꯗꯨ ꯇꯥꯈꯤꯕꯗꯨꯗ ꯃꯥꯅ ꯍꯥꯏꯔꯛꯄꯗ ꯅꯪꯒꯤꯁꯦ ꯁꯣꯏ ꯍꯜꯂꯛꯀꯅꯤ ꯃꯥꯔꯁ ꯐꯥꯎꯕ ꯍꯜꯂꯛꯀꯅꯤ ꯍꯥꯏꯕ ꯗꯤꯁꯦꯝꯕꯔꯗ ꯍꯜꯂꯛꯑꯦꯕ
ꯑꯥ ꯑꯃꯨꯛ ꯆꯠꯈꯔꯦ
ꯑꯃꯨꯛ ꯆꯠꯈꯔꯦ ꯇꯤꯛ ꯄꯥꯠꯀꯤ ꯃꯤꯅꯤ ꯍꯥꯏ ꯇꯥꯔꯦ
ꯃꯤꯍꯨꯟꯁꯦ ꯀꯥꯗꯅꯅꯦ ꯇ꯭ꯔꯤꯒꯔ ꯇꯧꯁꯤꯅ ꯇꯧꯔꯝꯕꯅꯦ
ꯀꯩ ꯇꯧꯁꯦꯔꯥ ꯍꯥꯏꯗꯤ
ꯃꯤꯍꯨꯟꯁꯦ ꯀꯥꯔꯛꯇꯦꯅ ꯆꯛ ꯆꯛ ꯑꯣꯢꯄ ꯑꯩꯩꯅꯑꯣꯏꯅ ꯊꯤꯟꯁꯤꯔ ꯇꯧꯔꯛꯑꯕꯅꯤ ꯈꯜꯂꯛꯑꯕꯅꯤ ꯀꯣꯛꯁꯤꯗ ꯇ꯭ꯔꯤꯒꯔ ꯇꯧꯔ ꯇꯥꯔꯒꯅꯦ ꯊꯝꯕ
ꯑꯥ ꯑꯗꯨꯅ ꯐꯕ ꯖꯥꯠꯅꯤ
ꯃꯥꯅ ꯇꯧꯕꯗꯤ ꯌꯥꯕ꯭ꯔꯥ ꯃꯤꯅ ꯃꯨꯥꯐ ꯑꯣꯟ ꯐꯖꯅ ꯇꯧ ꯉꯝꯃ ꯀꯥꯟꯗꯅ ꯐꯠ ꯆꯪꯉꯛꯑꯒ
ꯎꯝ ꯎꯝ ꯍꯧꯖꯤꯛ ꯍꯥꯏꯗꯦ ꯍꯥꯢꯕꯅꯦ ꯅꯤꯔꯖꯅꯦ ꯒꯦꯁꯅꯦ
ꯏꯪꯂꯤꯁꯅꯦ ꯔꯤꯖꯅꯤꯡꯅꯦ ꯅꯪ ꯕꯦꯡꯀꯤ ꯇꯣ ꯀꯦ ꯍꯥꯏꯕ ꯑꯦꯁ ꯑꯦꯁ ꯁꯤ ꯑꯣꯏꯅ ꯇꯧꯒꯦ ꯍꯥꯏ ꯅꯠꯇ꯭ꯔꯣ
ꯎꯝ
ꯃꯦꯠꯅꯦ ꯏꯪꯂꯤꯁꯅꯦ ꯔꯤꯖꯅꯤꯡꯒ ꯒꯤꯑꯦꯁꯒ ꯄꯥꯇꯥꯥꯕ
ꯎꯝ
ꯖꯤ ꯑꯦꯁ ꯁꯤꯅ ꯖꯤ ꯑꯦꯁ ꯁꯤꯗꯤ ꯑꯃꯨꯛ ꯀꯩꯅꯣꯅꯦ ꯑꯩꯈꯣꯏꯒꯤ ꯖꯤ ꯑꯦꯁ ꯁꯤꯗꯤ ꯑꯩꯈꯣꯏꯒꯤ ꯗꯥꯏꯟꯁ ꯗꯥꯟꯁꯀꯤ ꯃꯔꯝꯗꯕꯨ ꯑꯣꯏꯔꯣ ꯐꯣꯛ ꯗꯥꯟꯁꯀꯨꯝꯕ ꯑꯗꯒꯤ ꯂꯩ ꯐꯣꯛ ꯁꯣꯡ ꯍꯥꯏꯕ꯭ꯔꯥ ꯐꯣꯛ ꯗꯥꯟꯁ ꯍꯥꯏꯕ꯭ꯔꯥ
ꯎꯝ
ꯂꯩꯇ꯭ꯔꯥ ꯑꯗꯨꯒꯨꯝꯕ ꯑꯗꯒꯤ ꯑꯦꯋꯥꯔꯠ ꯂꯧꯈꯤꯕ
ꯎꯝ ꯑꯗꯨꯗꯤ ꯑꯩꯅ ꯊꯥꯏꯁꯤꯒ ꯍꯥꯏꯐꯦꯠ ꯃꯥꯟꯅꯔꯦꯅꯦ
ꯃꯥꯥꯟꯅꯩ ꯍꯥꯏꯕ ꯅꯣꯏꯁꯨ ꯔꯤꯖꯅꯤꯡ ꯅꯤꯡ ꯌꯥꯎꯔꯝꯒꯅꯤꯅꯦ
ꯁꯨ ꯌꯥꯎꯋꯦ ꯖꯤ ꯑꯦꯁ ꯌꯥꯎꯋꯦ ꯍꯥꯏꯔꯤꯁꯤꯅꯅꯦ ꯗꯥꯏꯔꯦꯛ ꯖꯤ ꯑꯦꯁ ꯍꯥꯏꯅ ꯗꯤ ꯅꯠꯇꯦꯕꯀꯣ ꯑꯩꯅ ꯑꯩꯅ ꯇꯧꯔꯤꯕ ꯁꯕꯖꯦꯛꯁꯤꯒꯤ ꯑꯣꯏꯅ ꯃꯁꯥꯒꯤ ꯌꯥꯎꯖꯕ ꯍꯧꯖꯤꯛ ꯐꯣꯛ ꯗꯥꯟꯁ ꯀ꯭ꯂꯥꯁꯤꯀꯦꯜ ꯑꯗꯨ ꯑꯗꯥ ꯍꯥꯏꯗꯣ ꯑꯩꯈꯣꯏꯗꯤ ꯆꯦꯞꯇꯔ ꯑꯃ ꯑꯣꯏꯅ ꯇꯧꯋꯦꯕ
ꯑꯣ ꯑꯁ ꯑꯗꯨꯗꯤ ꯅꯨꯡꯉꯥꯏꯗꯣꯏꯅꯤꯅꯦ ꯊꯥꯕ
ꯎꯝ ꯅꯨꯡꯉꯥꯏꯗꯣꯏꯅꯦ ꯑꯗꯒꯤ ꯔꯤꯖꯅꯤꯡꯒꯤ ꯍꯥꯏꯔꯛꯏꯁꯦ ꯔꯤꯖꯅꯤꯡꯒꯤꯁꯦ ꯑꯥ ꯃꯥꯟꯕꯗꯤ ꯃꯥꯟꯅꯔꯝꯅꯤ ꯑꯗꯨꯗ ꯅꯣꯏꯅ ꯍꯟ ꯃꯅꯨꯡ ꯌꯧꯅ ꯇꯧꯔꯝꯒꯅꯤꯕ
ꯃꯅꯨꯡ ꯌꯧꯔꯣꯏꯌꯦ ꯑꯦꯁꯦ ꯑꯦꯁ ꯁꯤ ꯒꯤꯗꯤꯅꯦ ꯕꯦꯁꯤꯛ ꯉꯥꯛꯇꯅꯦ ꯑꯌꯥꯝꯕꯅ ꯕꯦꯁꯤꯛ ꯉꯥꯛꯇꯅꯦ ꯕꯦꯡ ꯀꯤꯅꯕꯨ ꯈꯔ ꯃꯅꯨꯡ ꯌꯧꯋꯦꯕꯀꯣ ꯑꯦꯁ ꯑꯦꯁ ꯁꯤ ꯒꯤꯗꯤ ꯑꯁ ꯕꯦꯠꯁꯤꯛ ꯉꯥꯛꯇꯅꯦ
ꯌꯦꯡꯇꯥꯔꯦ ꯑꯗꯨ ꯑꯩꯗꯤ ꯈꯪꯗꯦꯕ ꯑꯗꯨ ꯊꯥꯔꯀꯥꯟꯗ ꯍꯥꯏꯔꯛꯑꯣ
ꯍꯥꯏꯔꯛꯀꯦ ꯍꯥꯏꯔꯛꯀꯦ ꯅꯣꯏꯒꯤ ꯔꯤꯖꯅꯤꯡꯗ ꯀꯔꯤ ꯁꯤꯖꯦꯜꯒꯤ ꯂꯣꯏꯑꯔꯦ ꯃꯇꯝ
ꯎꯝ ꯑꯗꯨꯅ ꯀꯔꯝ ꯀꯥꯟ ꯊꯥꯗꯣꯏꯕ ꯑꯦꯛꯖꯥꯝꯗꯣ
ꯑꯦꯛꯖꯥꯝꯖꯦ ꯁꯦꯞꯇꯦꯝꯕꯔ ꯑꯣꯛꯇꯣꯕꯔ ꯑꯗꯨꯋꯥꯏ ꯊꯥꯔꯛꯀꯅꯤ ꯑꯃꯁꯤꯁꯨ ꯁꯤꯁꯦꯜ ꯊꯥꯖꯤꯟꯕ ꯅꯪꯍꯧꯗ꯭ꯔꯤꯅꯦ ꯍꯣꯔꯦꯟ ꯍꯌꯦꯡ ꯍꯣꯔꯦꯟ ꯍꯌꯦꯡ ꯍꯥꯏꯅ ꯂꯩꯕꯗ ꯊꯥꯖꯤꯟꯒꯦꯅ ꯊꯥꯖꯤꯟꯒꯝꯅ ꯆꯪꯉꯨꯕ ꯅꯨꯃꯤꯠꯁꯤꯅ ꯄꯨꯡ ꯑꯩꯕꯨꯗꯤ ꯉꯟꯇꯥꯅ ꯊꯥꯖꯤꯜꯍꯧꯔꯦ ꯑꯩꯅ ꯊꯥꯖꯤꯜꯂꯑꯣ ꯍꯥꯏꯔ ꯀꯥꯟꯗꯅ ꯁꯤꯅ ꯌꯨꯝ ꯆꯠꯂꯨꯔꯣ ꯍꯜꯂꯛꯑ ꯊꯥꯖꯤꯟꯒꯦꯅ ꯂꯩꯍꯧꯔꯕ ꯂꯩꯔꯕ ꯑꯩꯅ ꯌꯨꯝ ꯆꯠꯈ꯭ꯔꯒꯗꯤ ꯀꯩꯅꯣ ꯃꯨꯠꯈ꯭ꯔꯤꯁꯤꯅ
ꯃꯨꯠꯇꯦ ꯃꯨꯠꯇꯦ
ꯇꯥꯔꯤꯕꯣ
ꯇꯥꯏꯌꯦ ꯇꯥꯢꯌꯦ
ꯑꯩꯅ ꯌꯨꯝ ꯆꯠꯈ꯭ꯔꯒꯗꯤ ꯍꯜꯂꯛꯑꯒ ꯍꯥꯏꯗꯤ ꯌꯨꯝ ꯆꯠꯂꯣ ꯍꯜꯂꯛꯄꯁꯦ ꯀꯥꯎꯒꯟꯕꯅꯤꯅꯦ ꯊꯥꯖꯤꯜꯍꯧꯕꯅꯦꯕ ꯑꯗꯨꯒ ꯃꯥ ꯍꯜꯂꯛꯑꯒ ꯂꯥꯁ ꯗꯦꯠꯁꯤꯗ ꯊꯥꯖꯤꯟꯕꯗ ꯂꯥꯁꯀꯤ ꯄꯨꯡ ꯇꯔꯥꯃꯥꯊꯣꯏꯁꯤꯗ ꯃꯇꯝꯖꯦ ꯂꯣꯏꯕ ꯊꯥꯖꯟꯕꯒꯤ ꯁꯦ ꯑꯗꯨ ꯃꯥꯅ ꯑꯗꯨꯝ ꯇꯔꯥꯃꯥꯊꯣꯏ ꯂꯣꯏꯕ ꯅꯩꯅ ꯂꯩ ꯅ ꯇ꯭ꯔꯥꯃꯊꯣꯏꯒ ꯃꯤꯅꯤꯠ ꯇꯔꯥ ꯆꯠꯄꯗ ꯊꯥꯖꯤꯜꯂꯨꯕꯗ ꯃꯤꯅꯤꯠ ꯇꯔꯥ ꯃꯉꯥ ꯇꯔꯥꯗ ꯈꯦꯠꯅꯔ ꯌꯥꯍꯧꯗ꯭ꯔꯤꯕ
ꯃꯣꯏꯅ ꯀꯥꯎꯕꯅꯦꯕ ꯌꯨꯝꯗ ꯂꯩꯕ ꯑꯩꯖꯦ
ꯑꯗꯨꯅꯦ ꯑꯗꯨꯅ ꯌꯨꯝ ꯆꯠꯇ꯭ꯔꯤꯉꯩꯗ ꯃꯔꯥꯡ ꯃꯔꯥꯡ ꯇꯧꯗ꯭ꯔꯤꯉꯩꯗ ꯊꯥꯖꯤꯜꯂꯒ ꯊꯝꯍꯧꯕꯗꯨꯅ ꯀꯣꯝꯃꯦꯕ ꯑꯩꯈꯣꯏꯗ
ꯎꯝ
ꯁꯤꯖꯤꯑꯦꯜ ꯀꯩꯅꯣ ꯇꯧꯒ꯭ꯔꯁꯨ ꯃꯊꯪ ꯇꯨꯋꯜꯞ ꯂꯦꯚꯦꯜꯒꯤꯗ ꯊꯥꯖꯤꯜꯂꯁꯦ ꯅꯪꯒꯤꯁꯨ
ꯊꯥꯖꯜꯁꯦ ꯍꯥꯏꯔꯛꯑꯣ ꯅꯤꯡꯖꯪꯉꯛꯑꯣ ꯑꯗꯨꯝ
ꯍꯥꯏꯔꯛꯀꯦ ꯍꯥꯏꯔꯛꯀꯦ ꯑꯩꯗꯤ ꯕꯦꯡꯒꯤ ꯑꯗꯨꯝ ꯇ꯭ꯔꯥꯏ ꯇꯧꯍꯟꯅꯤꯡꯉꯦ ꯅꯣꯏꯗꯤ ꯑꯦꯁ ꯁꯤꯗꯤ ꯄꯩꯁꯥꯁꯨ ꯋꯥꯠꯄꯅꯤꯅ
ꯈꯪꯗꯦ ꯌꯦꯡꯒꯦ ꯑꯗꯨꯖꯨ ꯃꯑꯣꯡ ꯃꯔꯥꯡ ꯀꯥꯏꯔꯀꯥꯟꯗ
ꯑꯗꯒꯤ ꯈꯣꯏꯆꯦ ꯑꯃꯖꯨ ꯈꯟꯒꯔꯦ
ꯀꯔꯤꯗ ꯈꯜꯂꯤꯅꯣ
ꯀꯩꯅꯣꯒꯤꯗ ꯃꯥꯕꯨꯗꯤꯅꯦ ꯑꯦꯝ ꯕꯤ ꯑꯦ ꯇꯧꯋꯦꯕꯀꯣ ꯑꯦꯝ ꯕꯤ ꯑꯦ ꯇꯧꯔꯒ ꯃꯥꯔꯀꯦꯇꯤꯡꯒꯤꯗ ꯆꯪꯕ
ꯑꯣ ꯑꯦꯝ ꯕꯤ ꯑꯦ ꯇꯧꯕꯁꯤ ꯕꯤ ꯕꯤ ꯑꯦꯒ ꯇꯧꯕꯁꯤ ꯃꯅꯤꯄꯨꯔꯗ ꯊꯕꯛ ꯐꯪꯕ ꯋꯥꯏ
ꯎꯝ ꯋꯥꯏꯑꯦ ꯑꯗꯣ ꯃꯄꯥꯜ ꯂꯣꯝꯒꯤꯅꯤ ꯃꯥꯏ ꯑꯗꯨꯗꯤ ꯑꯥꯎꯠꯁꯥꯏꯠꯇꯅꯦꯕꯥ ꯑꯗꯨꯅ ꯂꯥꯏꯒꯤꯕ ꯎꯝ ꯅꯣꯏ ꯆꯥꯛ ꯄꯨꯂꯞ ꯄꯨꯂꯞ ꯆꯥꯔꯤꯕꯣ
ꯆꯥꯔꯤꯌꯦ ꯆꯥꯛ ꯊꯣꯡꯅꯔꯤꯌꯦ
ꯎꯝ
ꯃꯤ ꯃꯔꯤ ꯂꯩꯕ
ꯎꯝ ꯑꯍꯨꯝ ꯈꯛꯇ ꯂꯩꯕꯅꯦꯕ ꯑꯗꯨꯗ ꯑꯉꯥꯡ ꯑꯃꯁꯨ ꯂꯩꯌꯦ ꯃꯥ ꯃꯇꯝ ꯈꯔꯒꯤꯅꯦ ꯍꯣꯁ ꯇꯦꯜ ꯆꯪꯒ꯭ꯔꯅꯤ ꯎꯝ ꯐꯖ ꯐꯖꯅ ꯂꯩꯌꯣ ꯀꯣꯛ ꯀꯗꯣ ꯍꯦꯟꯖꯟꯅ ꯈꯟꯖꯜꯂꯨꯅꯣ
ꯍꯦ ꯍꯦ
ꯌꯥꯗ꯭ꯔꯤꯅꯤꯅꯦꯍꯦ
ꯑꯩꯅ ꯑꯃꯨꯛ ꯌꯨꯝꯗ ꯂꯩꯔꯒꯅ ꯀꯣꯛꯁꯦ ꯈꯟꯕꯩ ꯃꯇꯝꯁꯦ ꯁꯪꯗꯦꯕ ꯊꯕꯛꯅ ꯅꯝꯒꯤꯗꯅ
ꯅꯣꯏ ꯌꯨꯝ ꯁꯥꯒꯤꯕꯩꯗꯣ ꯑꯗꯨꯒꯤꯅꯤ ꯀꯥꯏ ꯀꯥꯏ ꯌꯧꯁꯟꯒ꯭ꯔꯒꯦ ꯁꯥꯕꯗꯣ
ꯂꯣꯏꯁꯤꯜꯂꯛꯑꯦ ꯂꯣꯏꯔꯦ ꯋꯥꯜ ꯋꯥꯜ ꯈꯥꯒꯠꯂꯒ ꯊꯣꯡꯒ ꯊꯣꯡꯅꯥꯎꯒ ꯄꯥꯜꯂꯒ ꯂꯣꯏꯔꯦ
ꯎꯝ ꯀꯩꯅꯣ ꯃꯆꯨ ꯀꯩꯀꯥꯗꯤ ꯁꯪꯉꯕꯣ
ꯔꯪ ꯁꯪꯗ꯭ꯔꯤꯌꯦ ꯔꯪꯗꯤ ꯂꯣꯏ ꯂꯣꯏꯔꯒ ꯁꯪꯗꯣꯏꯅꯤꯗ
ꯎꯝ ꯃꯊꯣꯡ ꯀꯌꯥ ꯍꯥꯞꯄꯤꯅꯣ?
ꯃꯊꯣꯟꯁꯦ ꯑꯃꯈ ꯇꯅꯦꯕ ꯑꯃ ꯑꯗꯨꯒ ꯑꯅꯤ ꯁꯨꯕꯗꯨꯅ ꯑꯍꯥꯟꯕꯗꯣ ꯄꯨꯔꯥ
ꯎꯝ ꯑꯥ ꯀꯩꯅꯣ ꯈꯥꯒꯠꯂꯛ
ꯑꯥ ꯈꯔꯜ ꯍꯥꯡꯍꯟꯕꯤꯗꯣ꯫
ꯎꯝ
ꯄꯨꯍꯥꯡ ꯍꯥꯡꯉ ꯐꯤꯅ ꯐꯧꯔꯁꯨ ꯌꯥꯕꯤ ꯃꯑꯣꯡꯗ ꯗꯨꯃꯥꯏꯅ ꯇꯠꯈꯤꯗꯧꯔ ꯃꯥꯜꯂꯦ ꯑꯃꯨꯛꯀꯁꯨ
ꯀꯌꯥ ꯌꯧꯒ꯭ꯔꯦ?
ꯇꯔꯥꯅꯤꯊꯣꯏꯗꯔ ꯀꯩꯅꯣ ꯑ ꯇꯔꯥꯅꯤꯊꯣꯏꯗꯔ ꯀꯩꯅꯣ ꯃꯊꯟ ꯇꯠꯂꯦ꯫
ꯑꯣ ꯑꯗꯨꯗꯤ ꯀꯨꯏꯌꯦꯀꯣ
ꯀꯨꯏꯌꯦ
ꯇꯔꯥ ꯃꯥꯂꯨꯕꯅꯤ ꯑꯣꯏꯔꯝ ꯗ꯭ꯔꯦꯅꯦ ꯇꯔꯥ ꯍꯨꯝꯗꯣꯏ ꯑꯣꯏꯔ ꯖꯥꯠꯂ?
ꯌꯥꯝꯗ꯭ꯔꯕꯗ ꯇꯔꯥ ꯐꯥꯎꯕ ꯑꯗꯨꯝ ꯁꯥꯟꯅꯧ ꯍꯥꯏꯕꯅꯦꯕ꯫
ꯎꯝ ꯇꯔꯥꯕꯧ ꯁꯥꯟꯅꯕ ꯍꯥꯏꯁꯦ ꯋꯥꯔꯤꯗꯤ ꯀꯔꯥꯏ ꯀꯗꯥꯏꯗꯩꯅꯣ ꯈꯪꯄꯣꯠꯇꯦ ꯇꯧꯔꯤꯁꯦ꯫ ꯅꯣꯡꯃꯒꯤꯔ ꯀꯩꯩꯅꯣ?
ꯍꯥꯥ
ꯅꯣꯡꯃꯒꯤꯔꯕ?
ꯅꯣꯡꯃꯒꯤ ꯅꯠꯇꯦ ꯅꯣꯡꯃꯗ ꯅꯣꯡꯃꯗ ꯃꯌꯥꯝ ꯌꯥꯏ ꯍꯥꯏꯌꯦ ꯑꯩꯁꯨ ꯈꯪꯗꯦ꯫
ꯎꯝ ꯅꯪꯒꯤ ꯀꯌꯥꯝ ꯀꯨꯏꯔꯒꯦ?
ꯀꯨꯏꯗ꯭ꯔꯤꯗ ꯍꯥꯞꯄꯕꯨꯗꯤ ꯀꯨꯏꯔꯦ ꯑꯗꯨ ꯁꯤꯖꯤꯟꯅꯕꯗꯤ ꯉꯔꯥꯡꯗꯩ ꯇꯪ ꯑꯣꯏꯔꯝꯒꯅꯤ ꯉꯔꯥꯡꯅ ꯍꯥꯞ ꯅꯍꯥꯟꯗꯩ ꯇꯧꯔꯝꯒꯅꯤ ꯁꯤꯟꯅꯔꯤꯁꯦ꯫
ꯑꯗꯨ ꯀꯌꯥ ꯌꯧꯔꯕ?
ꯀꯌꯥ ꯌꯧꯔꯕ ꯍꯥꯏꯗꯤ ꯄꯩꯁꯥꯔꯣ?
ꯎꯝ
ꯆꯪꯗ꯭ꯔꯤ ꯑꯝ ꯐꯥꯎꯕ꯫
ꯀꯩꯒꯤ ꯑꯗꯣ ꯑꯩꯁꯨ ꯄ꯭ꯔꯣꯁꯦꯁꯁꯦ ꯈꯪꯗꯦꯅꯦ ꯀꯃꯥꯏꯅ ꯇꯧꯔꯤꯅꯣ꯫ ꯒ꯭ꯌꯥꯟ ꯇꯥꯗꯦꯕ꯫
ꯑꯁꯤꯁꯦ ꯀꯣꯜꯁꯤꯗꯤ ꯀꯣꯜꯒꯤꯁꯤꯗꯤ ꯋꯥꯏꯑꯦꯕ꯫
ꯎꯝ